ꯍꯜꯂꯣ ꯑ ꯇꯥꯕ꯭ꯔꯣ
ꯇꯥꯏꯌꯦ ꯇꯥꯏꯌꯦ
ꯑꯥ
ꯀꯩꯗꯧꯔꯤꯅꯣ
ꯀꯔꯤꯁꯨ ꯇꯨꯗꯦ ꯑ ꯄꯦꯔꯦꯖꯥ ꯂꯦꯞꯄꯒ ꯂꯩꯌꯦ
ꯃꯄꯥꯟꯗ ꯑꯩꯁꯨ ꯍꯪꯆꯤꯠ ꯂꯥꯡꯒꯦ ꯉꯍꯥꯛ
ꯑ ꯃꯄꯥꯟꯗꯥꯔ
ꯍꯣꯏ
ꯅꯨꯡꯉꯥꯏꯕ꯭ꯔꯣ
ꯅꯨꯡꯉꯥꯏ
ꯅꯨꯡꯉꯥꯏꯌꯦ
ꯅꯨꯡꯉꯥꯏꯌꯦ
ꯎ ꯑꯩꯗꯤ ꯏꯁꯤꯡꯁꯨ ꯊꯛꯅꯤꯡꯅꯤ ꯑꯗꯨꯁꯨ ꯏꯁꯤꯡ ꯂꯩꯇꯦ
ꯑꯩꯒꯤ ꯕꯣꯇꯜꯗ ꯏꯁꯤꯡ ꯂꯩꯕꯅꯦ ꯊꯛꯑꯣꯅ ꯅꯉꯣꯟꯗ ꯀꯅꯥꯅ ꯊꯛꯀꯅꯣ ꯍꯥꯏꯕ꯭ꯔꯣ ꯏꯁꯤꯡ ꯂꯧꯗ꯭ꯔꯤꯕ꯭ꯔꯥ ꯍꯧꯖꯤꯛꯀꯣ
ꯍꯣꯏ ꯏꯁꯤꯡ ꯏꯁꯤꯡꯗꯤ ꯂꯩꯌꯦ ꯑꯗꯨꯁꯨ ꯑꯩꯈꯣꯏꯒꯤ ꯏꯁꯤꯡ ꯄꯣꯠꯇꯣ ꯏꯁꯤꯡ ꯀꯦꯟꯗꯤ ꯑ ꯑꯣ ꯗꯨꯀꯥꯟ ꯇꯥ ꯄꯤꯔꯒ ꯃꯈꯣꯏꯗꯤ ꯏꯁꯤꯡ ꯄꯨꯔꯛꯇꯦ ꯍꯥꯏꯌꯦ ꯉꯔꯥꯡꯅ ꯄꯤꯈ꯭ꯔꯦ ꯑꯩꯈꯣꯏꯒꯤ ꯀꯦꯟꯗꯤ ꯃꯈꯣꯏꯅ ꯉꯔꯥꯡꯁꯨ ꯄ꯭ꯔꯛ ꯍꯥꯏꯌꯦ ꯍꯌꯦꯡꯄꯨ ꯄꯨꯕ ꯃꯥꯜꯂꯦ ꯍꯌꯦꯡ ꯑꯗꯨ ꯑꯗꯨꯒꯤ ꯑꯩꯈꯣꯏꯗꯤ ꯏꯁꯤꯡ ꯂꯩꯇꯦ ꯎꯔꯛꯇ꯭ꯔꯤ ꯍꯥꯏꯕꯒꯤꯗꯤꯁꯤꯡꯟ ꯂꯩꯇ꯭ꯔꯤ
ꯀꯔꯝꯕ ꯗꯨꯀꯥꯟꯗ ꯊꯝꯃꯤꯅꯣ
ꯑꯥ ꯇꯟꯇ꯭ꯔ
ꯑꯣ ꯏꯁꯤꯡ ꯂꯩꯇꯦ ꯍꯥꯏꯕ꯭ꯔꯥ ꯃꯣꯏ
ꯍꯣꯏ ꯂꯩꯇꯦ ꯍꯌꯦ ꯅꯔꯥꯡꯅꯥꯄꯤꯈ꯭ꯔꯦ ꯄꯣꯠꯇꯣꯗꯤ ꯀꯦꯡꯗꯤ ꯑꯗꯨꯁꯨ ꯏꯁꯤꯡ ꯅꯇꯦ ꯉꯁꯤꯁꯨ ꯂꯥꯛꯇꯦ ꯍꯥꯏꯌꯦ ꯏꯁꯤꯡ
ꯀꯩꯒꯤꯅꯣ ꯂꯥꯛꯇ꯭ꯔꯤꯗꯣ
ꯈꯟꯗꯦꯗ ꯕꯥꯟ ꯇꯧꯕ ꯃꯥꯜꯂꯦꯀꯣ
ꯈꯡꯗꯦꯍꯦ ꯀꯥꯏꯗꯩ ꯕꯟꯅꯣꯗ
ꯑꯥ
ꯕꯟ ꯇꯧꯔꯝꯃꯣꯏꯗ ꯃꯣꯏꯅ ꯀꯩꯅꯣ ꯇꯧꯕꯒꯤ ꯑꯣꯏꯔꯝꯒꯅꯤ
ꯍꯣꯏ ꯃꯥꯂꯦ ꯑꯗꯨꯅꯦ
ꯑꯗꯨꯅꯦ
ꯍꯣꯏ ꯑꯗꯨꯅꯦ ꯑꯩꯗꯤ ꯐꯒꯤ ꯇꯧꯑꯦ ꯉꯁꯥꯏꯗꯤ
ꯀꯩꯒꯤꯅꯣ ꯐꯥꯒꯤ ꯇꯧꯔꯤꯗꯣ
ꯐꯥꯒꯤ ꯍꯦꯛꯇ ꯇꯧꯕ ꯌꯥꯕ꯭ꯔꯣꯅꯦ
ꯍꯥꯥ
ꯐꯥꯒꯤ ꯍꯦꯛꯇ ꯇꯧꯕ ꯌꯥꯕ꯭ꯔꯣ
ꯍꯣꯏ ꯍꯥꯏꯌꯦ
ꯀꯔꯤꯅꯣ
ꯀ꯭ꯔꯤꯅꯣ
ꯀꯩꯅꯣ
ꯅꯪ ꯀꯔꯤ ꯀꯔꯤ ꯊꯕꯛ ꯇꯧꯋꯦ ꯍꯧꯖꯤꯛꯇꯤ
ꯑꯩꯁꯦ ꯏꯔꯨꯁꯦꯔꯥ ꯏꯔꯨꯅꯤꯡꯉꯥꯏ ꯇꯧ ꯏꯔꯨꯅꯤꯡꯉꯥꯏ ꯂꯩ
ꯑꯣ ꯅꯪꯗꯤ ꯀꯔꯤ ꯁꯝꯄꯨ ꯀꯔꯤ ꯀꯔꯤ ꯕꯣꯗꯤ ꯋꯥꯁꯇꯣ
ꯗꯤꯋꯥꯁꯇꯣ ꯍꯣꯏ ꯕꯣꯗꯤ ꯋꯥꯁꯁꯨ ꯌꯨꯁ ꯇꯧꯋꯦ ꯁꯝꯄꯨꯁꯨ ꯑꯦꯅꯤꯅꯦꯗ ꯁꯤ ꯍꯥꯏꯕ ꯂꯩꯇꯦ
ꯑꯣ ꯀꯔꯤꯕꯨ ꯋꯥꯁ ꯅꯣ ꯑꯩꯁꯨꯨ ꯌꯨ ꯌꯨꯁ ꯇꯧꯅꯤꯡꯉꯤ
ꯑꯥ ꯕ꯭ꯂꯦꯛꯀꯔꯟ ꯕ꯭ꯂꯦꯛꯀꯔꯟ
ꯕ꯭ꯂꯦꯛꯀꯔꯟ
ꯕ꯭ꯂꯦꯛꯀꯔꯟ ꯑꯦꯟ ꯑ꯭ꯋꯦ ꯅꯨꯡꯉꯥꯏ
ꯅꯨꯉꯥꯏꯌꯦ ꯑꯣ ꯑꯗꯨꯗꯤ ꯑꯩꯁꯨ ꯌꯨꯁ ꯇꯧꯒꯦ
ꯇꯧꯋꯣ ꯇꯧꯋꯣ
ꯍꯣꯏ ꯅꯪ ꯉꯁꯤꯗꯨꯗꯤ ꯆꯠꯄ꯭ꯔꯥ
ꯆꯠꯂꯦ ꯍꯣꯏ
ꯀ꯭ꯂꯥꯁ ꯆꯔꯛꯄ꯭ꯔꯥ ꯆ ꯀ꯭ꯂꯥꯁ ꯇꯤ
ꯨ ꯁꯨ ꯆꯠꯂꯦ
ꯁꯨꯇꯤꯁꯨ ꯆꯠꯂꯦ ꯈꯂꯁꯨ ꯆꯠꯂꯦ ꯑꯗꯨꯗꯤ ꯋꯥꯔꯒꯅꯤꯀꯣ
ꯍꯣꯏ ꯋꯥꯏꯑꯦ
ꯋꯥꯏꯑꯦ
ꯅꯪꯗꯤ ꯋꯥꯗꯕ꯭ꯔꯣ
ꯑꯁꯨ ꯋꯥꯏꯌꯦ
ꯑꯣ ꯋꯥꯔꯝꯒꯅꯤ
ꯑꯩꯈꯣꯏꯒꯤ ꯃꯔꯨꯗꯤ ꯉꯁꯥꯏꯗꯤ ꯗ꯭ꯌꯨꯇꯤꯕ ꯗ꯭ꯌꯨꯇꯤꯗ ꯆꯠꯔꯒ ꯆꯥꯛ ꯆꯔꯒ ꯑꯣ
ꯇꯨꯝꯈ꯭ꯔꯦ ꯃꯤꯄꯨꯟ ꯑꯃ ꯑꯃꯒꯨꯝꯕ ꯇꯨꯝꯈ꯭ꯔꯦ ꯑꯩ ꯑꯩꯒꯤ ꯃꯔꯨꯞ ꯑꯃ ꯇꯥꯕ꯭ꯔꯣ
ꯇꯥꯏꯌꯦ ꯇꯥꯏꯌꯦ
ꯑꯣ ꯀꯩꯅꯣ ꯍꯥꯏꯁꯤ ꯇꯥꯕ꯭ꯔꯣ
ꯇꯥꯏꯌꯦ
ꯑꯣ ꯀꯔꯤꯒꯤ ꯈꯨꯝꯗꯦ ꯑꯗꯨꯗꯤ
ꯈꯨꯝꯃꯤꯁꯤꯗꯤ ꯅꯪꯅ ꯇꯥꯗ꯭ꯔꯒ
ꯑ ꯁꯨꯃꯥꯏꯅ ꯇꯧꯕ꯭ꯔꯥ
ꯎꯝ
ꯎꯝ
ꯀꯗꯧꯔꯤꯅꯣ
ꯃꯥꯗꯤ ꯀꯔꯤꯁꯨ ꯇꯧꯗꯦ ꯅꯪ ꯕꯨ ꯋꯥꯔꯤ ꯆꯥꯏꯌꯦ ꯀꯔꯤ ꯍꯥꯏꯕ ꯂꯥꯏꯔꯤꯛꯁꯨ ꯏꯕ ꯂꯥꯏꯌꯦ ꯑꯗꯨꯁꯨ ꯍꯧꯖꯤꯛꯇꯤ ꯇꯥꯜꯂꯦ ꯀꯤ ꯋꯥ ꯇꯥꯜꯂꯦ ꯂꯥꯏꯔꯤꯁꯨ ꯏꯅꯤꯡꯉꯦ ꯏꯅꯤꯡ ꯏꯅꯤꯡꯗꯦ
ꯑꯩꯉꯣꯟꯗ ꯅꯍꯥꯜꯒꯤꯗꯣ
ꯑ ꯀꯩ ꯍꯥꯏꯕ
ꯑꯩꯉꯣꯟꯗ ꯍꯥꯏꯕꯤꯈ꯭ꯔꯦ ꯑꯗꯨꯅ
ꯑꯣ
ꯍꯥꯥ
ꯍꯥꯏꯕꯤꯈ꯭ꯔꯦ ꯀꯔꯤ ꯀꯔꯤ ꯍꯥꯏꯕꯤꯌꯦ
ꯉꯥꯏꯈꯣ ꯉꯥꯏꯈꯣ ꯉꯥꯏꯍꯥꯛ ꯄꯥꯏꯌꯣ
ꯍꯣꯏ ꯍꯣꯏ
ꯄꯥꯏꯌꯦꯀꯣ
ꯍꯣꯏ ꯄꯥꯏꯒꯅꯤ ꯄꯥꯏꯌꯦ ꯄꯥꯏꯒꯅꯤ
ꯊꯥꯗꯣ ꯌꯦꯡꯉꯨ ꯇꯨ ꯊꯥꯗꯣ ꯌꯦꯡꯉꯣꯕ
ꯍꯣꯏ
ꯐꯖꯩꯀꯣ
ꯐꯖꯩꯌꯦ ꯍꯣꯏ
ꯀꯩ ꯍꯥꯏꯅꯣ
ꯀꯩ ꯍꯥꯏꯕ꯭ꯔꯣ ꯇꯥꯗ꯭ꯔꯣ
ꯅꯪ ꯅꯪꯒꯤ ꯄꯨꯟꯁꯤꯗꯤ ꯀꯔꯤ ꯇꯧꯔꯤꯒꯦ
ꯑꯩꯒꯤ ꯄꯨꯟꯁꯤꯗꯤ ꯀꯔꯤꯁꯨ
ꯀꯩꯁꯨ ꯇꯧꯗꯦ ꯑꯗꯨꯗꯤ ꯑꯩꯒꯤ ꯅꯪꯒꯤ ꯋꯥꯈꯜꯗ ꯑꯩꯒꯤ ꯄꯨꯟꯁꯤ ꯄꯨꯟꯁꯤ ꯀꯔꯤ ꯇꯧꯕꯥ ꯃꯥꯥꯟꯒꯦ
ꯑꯐꯥꯕ ꯃꯥꯜꯂꯦ
ꯑꯐꯕꯔ
ꯍꯣꯏꯗ ꯉꯟꯅ ꯇꯨꯝꯅꯕ ꯇꯧꯔꯣꯀꯣ
ꯍꯣꯏ
ꯊꯦꯡꯅ ꯇꯨꯝꯒꯅꯨ ꯐꯠꯇꯦ
ꯇꯨꯝꯃꯦ ꯑꯗꯨꯗꯤ ꯅꯪ ꯆꯥ ꯆꯥꯛ ꯆꯥꯔꯕ꯭ꯔꯣ
ꯍꯥꯥ
ꯅꯪ ꯆꯥꯛ ꯆꯥꯔꯕ꯭ꯔꯣ
ꯆꯥꯔꯦ ꯑꯩꯗꯤ
ꯆꯥꯔꯕ꯭ꯔꯣ ꯀꯔꯤ ꯍꯦꯟꯖꯥꯡ ꯆꯥꯏꯌꯦ ꯉꯁꯤꯗꯤ ꯑꯩꯗꯤ ꯆꯥꯗꯦ ꯆꯥꯅꯤꯡꯗꯦ ꯍꯧꯖꯤꯛꯇꯤ ꯑ ꯍꯣꯁꯄꯤꯇꯥꯜ ꯗ꯭ꯌꯨꯇꯤꯗ ꯑꯩꯈꯣꯏꯒꯤ ꯕꯣꯔꯥꯒ ꯎꯝ ꯕꯥꯝ ꯆꯥꯈ꯭ꯔꯦ ꯑꯗꯨꯕꯨ ꯍꯧꯖꯤꯛꯇꯤ ꯆꯥꯅꯤꯡꯗꯦ
ꯆꯥꯅꯤꯡꯗ꯭ꯔꯁꯨ ꯆꯥꯎ ꯀꯣ
ꯍꯣꯏ ꯈꯤꯇꯪ ꯂꯩꯔꯒ ꯆꯥꯔꯒꯦ
ꯑꯣ
ꯍꯣꯏ ꯍꯣꯏ ꯇꯥꯏꯑꯦ ꯅꯪꯗꯤ ꯇꯥꯕ꯭ꯔꯣ
ꯇꯥꯏꯌꯦ ꯇꯥꯏ
ꯑꯣ ꯑꯗꯨꯗꯤ ꯅꯪ ꯏ ꯏꯔꯨꯖꯕ ꯂꯣꯏꯕ꯭ꯔꯣ ꯑꯣ ꯑꯣ ꯍꯣꯏ ꯑꯗꯨꯁꯨ ꯈꯤ ꯅꯥꯏꯔꯣ ꯍꯣꯏ
ꯏꯔꯨꯔꯣꯏꯗ꯭ꯔꯣ
ꯑꯣ ꯑꯩꯗꯤ ꯉꯁꯥꯏꯁꯨ ꯏꯔꯨꯈ꯭ꯔꯦ ꯑꯗꯨꯁꯨ ꯍꯣꯏ ꯈꯤꯇꯪ ꯅꯥꯏꯔꯒꯥ ꯍꯣꯏ ꯏꯔꯨꯒꯦ ꯏꯔꯨꯖꯒꯦ ꯍꯣꯏ ꯁꯥꯏꯌꯦ ꯍꯣꯏ ꯑ ꯑꯩꯗꯤ ꯗꯤꯁ ꯇꯥꯏꯝꯗꯤ ꯑꯩꯒꯤ ꯄꯤꯝꯄꯜꯖꯤ ꯌꯥꯝ ꯂꯥꯛꯑꯦ
ꯍꯥꯥ
ꯀꯔꯤ ꯌꯥꯝ ꯄꯤꯝꯄꯜꯁ ꯌꯥꯝ ꯂꯩꯌꯦ ꯑꯗꯨꯗꯤ ꯀꯔꯤ ꯑꯣ ꯀꯔꯤ ꯀꯤꯝ ꯑ ꯀꯔꯤ ꯀ꯭ꯔꯤꯝ ꯌꯨꯁꯕ ꯐꯩꯌꯦ ꯄꯤꯝꯄꯜꯁꯗꯤ ꯗꯤꯁ ꯇꯥꯏꯝꯗꯤ ꯑꯩꯒꯤ ꯄꯤꯝꯄꯜꯁꯦ ꯌꯥꯝ ꯂꯥꯛꯑꯦ ꯃꯁꯛꯇ ꯑꯗꯨꯗꯤ ꯀꯔꯤ ꯀ꯭ꯔꯤꯝꯅ ꯐꯥꯏꯌꯦ ꯍꯥꯏꯕꯤꯌꯣ
ꯑꯩ ꯇꯥꯗꯦ ꯅꯪꯅ ꯍꯥꯏꯕꯗꯣ ꯑꯃꯨꯛꯀ ꯍꯥꯏꯌꯨ
ꯑꯩꯅ ꯍꯥꯏꯁꯤꯗꯣ ꯍꯧꯖꯤꯛꯀꯥꯟꯗꯤ ꯑꯩꯒꯤ ꯅꯁꯥꯛꯇ ꯀꯤꯝꯄꯜꯁꯦ ꯌꯥꯝ ꯂꯥꯛꯑꯦ
ꯑꯗꯨꯕꯨꯔꯣ
ꯑꯗꯨꯕꯨ ꯀ ꯀꯔꯤ ꯀꯔꯤ ꯀ꯭ꯔꯤꯝ ꯍꯣꯏ ꯀꯔꯤ ꯀ꯭ꯔꯤꯝ ꯐꯥꯏꯌꯦ ꯀꯔꯤ ꯀ꯭ꯔꯤꯝꯅ ꯐꯥꯏꯌꯦ
ꯇꯨꯝꯃꯝꯗꯥꯏꯗꯅꯦ ꯃꯥꯏꯗꯣ ꯐꯖꯅ ꯇꯥꯔꯣ ꯑꯣꯗꯣ ꯑꯗꯨꯃꯥꯏꯅ ꯇꯧꯔꯒ
ꯀꯔꯤ ꯀꯔꯤ ꯀꯔꯤ ꯃꯥꯏ
ꯅꯪꯒꯤ ꯃꯥꯏꯗꯣ ꯅꯨꯡꯇꯤꯒꯤ ꯇꯥꯛꯑꯣ ꯍꯥꯏꯕ ꯇꯨꯝꯔꯝꯗꯥꯏꯗ
ꯍꯣꯏ ꯍꯣꯏ ꯑ ꯑ ꯍꯣꯏ ꯍꯣꯏ ꯒ꯭ꯌꯥꯟ ꯇꯥꯏꯌꯦ ꯑꯗꯨꯗꯤ ꯀ꯭ꯔꯤꯝꯗꯤ
ꯂꯣꯏꯗꯧꯔꯦꯥ ꯉꯥꯍꯥꯛ ꯄꯥꯏꯌꯣ ꯀꯅꯣꯅꯦ ꯑꯩ ꯃꯔꯥꯛ ꯑꯦ ꯃꯃꯥꯡꯗ ꯍꯥꯏꯈ꯭ꯔꯤꯗꯨꯗꯤ ꯅꯪꯉꯣꯟꯗ ꯃꯃꯥꯡꯗ ꯑꯩ ꯅꯪꯉꯣꯟꯗ ꯍꯥꯏꯕꯤꯌꯦ ꯑꯗꯨꯗꯤ ꯇꯨꯃꯤꯟꯅ ꯂꯩꯌꯣ
ꯑꯥ
ꯁꯤ
ꯃꯤꯅꯤꯗ ꯑꯃꯁꯨ
ꯑꯩ ꯃꯃꯥꯡꯗ ꯅꯉꯣꯟꯗ ꯍꯥꯏꯕꯤꯈꯔꯣꯀꯣ ꯑꯩ ꯂꯣꯏꯔꯒ ꯑꯃꯨꯛ ꯍꯥꯏꯕꯤꯒꯦ ꯃꯔꯝ ꯃꯧꯛꯄꯅꯤ
ꯍꯣꯏ ꯀꯔꯤꯀꯤ ꯀꯔꯤ ꯀ꯭ꯔꯤꯝ ꯌꯨꯁꯄ ꯐꯥꯏꯌꯦ ꯍꯥꯏ ꯄꯕꯤꯌꯣ ꯍꯥꯏꯔꯁꯎ ꯑꯩꯁꯨꯗꯁꯨ
ꯑꯗꯨꯒꯕ
ꯍꯣꯏ
ꯑꯩ ꯍꯥꯏꯈ꯭ꯔꯦ ꯑꯗꯨꯗꯤ ꯇꯨꯝꯉꯝꯗꯥꯏꯗ ꯅꯪꯒꯤ ꯃꯥꯏ ꯇꯥꯜꯂꯣ ꯇꯥꯑꯣꯅ ꯒ꯭ꯌꯥꯟ ꯇꯥꯗꯕ꯭ꯔꯥ ꯑꯩꯅ ꯍꯥꯏꯕ ꯅꯪꯒꯤ ꯐꯦꯁ ꯍꯥꯏꯕ
ꯑꯗꯨ ꯑꯗ ꯍꯣꯏ ꯑꯗꯨꯗꯤ ꯑꯍꯣꯏ ꯈꯪꯉꯦ ꯑꯗꯨꯗꯤ ꯀꯔꯤ ꯀ꯭ꯔꯤꯝ ꯀꯔꯤ ꯀ꯭ꯔꯤꯝ ꯌꯨꯁꯄ
ꯀ꯭ꯔꯤꯝꯔꯣ ꯑꯗꯨꯗꯤ ꯑꯩ ꯈꯪꯗꯦ
ꯅꯥꯁꯥꯅ ꯍꯥꯏꯕ ꯅꯪ
ꯑꯩꯗꯤꯅꯦ ꯑꯩꯗꯤ ꯍꯥꯏ ꯐꯦꯟ ꯌꯨꯁ ꯇꯧꯋꯦ ꯑꯗꯣ ꯅꯪꯒꯤꯗꯤ ꯆꯥꯅꯒꯗ꯭ꯔꯥ ꯆꯥꯟꯔꯣꯏꯗ꯭ꯔꯥ ꯈꯪꯗꯦ ꯑꯩꯒꯤ ꯑꯣꯏꯅꯗꯤ ꯆꯠꯅꯩꯌꯦ
ꯑꯩꯁꯨ ꯍꯥꯏꯐꯦꯟ ꯌꯨꯁ ꯇꯧꯋꯦ ꯑꯗꯨꯁꯨ ꯗꯤꯁ ꯇꯥꯏꯝꯗꯤ ꯑꯩꯗꯤ ꯑꯩ ꯈꯟꯗꯦ ꯍꯧꯖꯤꯛꯀꯥꯟꯗꯤ ꯄꯤꯝꯄꯜꯁ ꯀꯈꯤꯇꯪ ꯀꯈꯤꯇꯪ ꯄꯤꯝꯄꯜꯁ ꯑꯗꯝ ꯑ ꯈꯟꯗꯦꯗ ꯂꯧꯊꯣꯛꯑꯦ ꯌꯥꯝ ꯅꯥꯏꯌꯦ
ꯍꯣꯏ ꯍꯣꯏ
ꯎꯝ ꯑꯗꯨ ꯑꯗꯨꯒ ꯃꯥꯔꯛ ꯄꯤꯝꯄꯜꯁꯒꯤ ꯃꯥꯔꯛꯁꯨ ꯗꯥꯔꯗꯤ ꯌꯥꯝ ꯂꯥꯛꯑꯦ
ꯏꯝꯐꯥꯜꯒꯤ ꯀꯌꯥꯕ
ꯄꯤꯝꯄꯜꯁꯒꯤ ꯗꯥꯔ
ꯑ
ꯁꯨ ꯌꯥꯝ ꯂꯩꯑꯦ ꯕꯤꯟꯊꯣꯁ ꯊꯧꯕꯒꯤ
ꯍꯣꯏ
ꯃꯦꯆꯤꯟ ꯃꯦꯆꯤꯟ ꯃꯦꯆꯤꯟ ꯇꯣꯗ ꯃꯥ ꯇꯧ ꯇꯧꯗ꯭ꯔꯤ ꯃꯥꯜꯂꯦ
ꯆꯥꯟꯅꯗꯕ ꯃꯥꯜꯂꯦ ꯍꯥꯏꯌꯣ
ꯍꯣꯏ ꯄꯤꯝꯄꯜꯁ ꯆꯥꯅꯗꯕ ꯃꯥꯜꯂꯦ ꯍꯣꯏ
ꯀꯩꯗꯧꯔꯤꯅꯣ
ꯑꯩꯔꯥ
ꯍꯣꯏ
ꯑꯩꯗꯤ ꯍꯤꯞꯄꯒ ꯂꯩꯌꯦ
ꯍꯤꯞꯃ꯭ꯔ
ꯍꯣꯏ
ꯑꯩꯗꯤ ꯑꯩꯁꯨꯅꯦꯗ
ꯍꯣꯏ ꯑ ꯍ ꯋꯥꯔꯕ꯭ꯔꯣ
ꯋꯥ ꯗꯦꯗꯥ
ꯋꯥꯗꯦꯗ
ꯑꯗꯨꯤꯗꯤ ꯅꯥꯟ ꯏꯔꯖ ꯏꯗꯤꯦ ꯀꯣꯗꯤ ꯏꯔꯖꯣ ꯀꯣ
ꯍꯣꯏ ꯑꯩ ꯏꯔꯨ